ꯏꯁꯀ꯭ꯔꯤꯟ ꯁꯣꯠ ꯇꯧꯔꯒ ꯊꯥꯔꯛꯑꯣ ꯍꯥꯏꯕ ꯋꯥꯅꯤꯗ ꯍꯧꯖꯤꯛ ꯀꯩꯅꯣ ꯀꯣꯜ ꯇꯧꯔꯏꯗꯨꯒꯤꯗꯣ ꯑꯗꯨꯒ ꯅꯪ ꯅꯪꯒꯤꯗꯣ
ꯅꯪꯒꯤꯗꯨ ꯎꯝ ꯀꯌꯥ ꯇꯧꯔꯕ ꯀꯌꯥ ꯁꯨꯔꯦ ꯁꯨꯈ꯭ꯔꯕ꯭ꯔꯥ ꯅꯪꯒꯤ
ꯍꯥꯏꯗꯤ
ꯅꯪ ꯑꯗꯨꯝ ꯀꯣꯜ ꯇꯧꯔꯤꯉꯩ ꯀꯣꯜ ꯇꯧꯔ ꯇꯧꯔꯕꯁꯤꯡꯗꯣ ꯁꯨꯈꯗ꯭ꯔꯕ꯭ꯔꯥ ꯍꯥꯏꯅ
ꯑꯩꯗꯤ ꯂꯣꯏꯔꯦ ꯅꯍꯅꯃꯨꯛꯀꯤ
ꯑꯣ ꯑꯗꯨꯔ ꯀꯌꯥꯗꯤ ꯐꯡꯉꯦꯕ
ꯈꯪꯗꯦꯗ
ꯑꯗꯨ ꯀꯩꯅꯣ ꯃꯤ ꯈꯔꯅꯗꯤ ꯑꯅꯧꯕꯁꯨ ꯑꯗꯨꯝꯃꯨꯛ ꯁꯦꯝꯕ ꯅꯠꯇ꯭ꯔꯣ
ꯍꯧꯖꯤꯛ ꯌꯥꯗ꯭ꯔꯦ
ꯍꯧꯖꯤꯛ ꯀꯩꯅꯣ ꯑꯩ ꯆꯩꯊꯦꯒꯤ ꯃꯤꯅꯤꯃꯥꯒ ꯋꯥꯔꯤ ꯁꯥꯥꯏꯕꯀꯣ
ꯑꯝ
ꯁꯥ ꯀꯩꯅꯣ ꯃꯥꯗꯤ ꯑꯍꯨꯝꯂꯛꯅꯤꯅꯦ ꯇꯧꯔꯤꯗ
ꯑꯣ ꯌꯥꯗ꯭ꯔꯦ ꯃꯇꯝ ꯍꯦꯟꯈ꯭ꯔꯦ
ꯃꯇꯝ ꯍꯦꯟꯕꯁꯦ ꯀꯩꯅꯣ ꯇꯧꯕ ꯃꯥꯜꯂꯦꯗ ꯃꯣꯏꯒꯤ ꯀꯩꯅꯣꯗꯣ ꯄꯩꯅ ꯑꯗꯨ ꯋꯥꯔꯤꯈꯖꯦ ꯁꯔ ꯇꯧ ꯃꯥꯅꯤ ꯂꯗ ꯃꯥꯅ ꯍꯥꯏꯕꯗꯨ ꯀꯨꯏꯗ꯭ꯔꯤ ꯍꯥꯏꯩꯕ
ꯉꯝꯃꯔꯣꯏ ꯑꯩꯗꯤ ꯑꯗꯨ ꯇꯧꯕ
ꯑꯩ ꯇꯧ ꯀꯔꯤꯁꯨ ꯑꯗꯨ ꯃꯤꯅ ꯑꯗꯨꯝ ꯆꯞ ꯃꯥꯥꯅꯥꯏꯅꯦ ꯍꯥꯏꯗꯤ ꯅꯪꯅ ꯇꯧꯕꯒ ꯃꯤꯅ ꯅꯪꯉꯣꯟꯗ ꯑꯃꯨꯛ ꯀꯣꯜ ꯇꯧꯔꯛꯄꯒ ꯑꯗꯨꯝ ꯋꯥꯔꯤ ꯁꯥꯕ ꯈꯣꯠꯄꯗ ꯃꯥꯅꯩ ꯀꯔꯤꯔꯣ ꯑꯩꯈꯣꯏꯁꯨ ꯁꯨꯃꯥꯏꯅ ꯇꯧ ꯑꯗꯣ ꯅꯦꯛꯁꯇꯒꯤ ꯑꯃꯨꯛ ꯇꯧꯒꯦ ꯍꯥꯏꯕ꯭ꯔꯣ ꯍ ꯍ ꯅꯦꯛꯁꯇꯒꯤ ꯑꯃꯨꯛ ꯇꯧꯔꯤ ꯍꯥꯏꯕ꯭ꯔꯣ ꯑꯗꯨꯗꯤ
ꯅꯦꯛꯁꯁꯨ ꯂꯩꯔꯣꯏꯌꯦ
ꯑꯁ ꯇꯧꯔꯦꯍꯦ ꯅꯨꯡꯉꯥꯏ ꯃꯤ ꯁꯤꯅ ꯑꯁꯤꯒꯤꯁꯤ ꯌꯥꯝ ꯐꯩ ꯍꯥꯏꯗꯤ ꯈꯪꯅꯗꯕ ꯃꯤꯁꯤꯡꯕꯨꯁꯨ ꯑꯗꯨꯝ ꯈꯪꯅꯅꯤꯡꯉꯦ ꯑꯣꯄꯣꯔꯆꯨꯅꯤꯇꯤꯗꯨ ꯐꯪꯉꯤꯕ ꯑꯩꯈꯣꯏꯒꯤꯗꯤ ꯀꯣ
ꯃꯅꯤ ꯂꯣꯍꯧꯔꯣ ꯂꯣꯍꯧꯔꯣ ꯂꯧꯍꯧꯔꯣ ꯆꯥꯟꯁ ꯂꯧꯍꯧꯔꯣ ꯅꯣꯏꯒꯤ
ꯏꯁ ꯆꯥꯟꯁ ꯂꯧꯍꯧꯔꯣ ꯀꯥꯏꯅ ꯍꯥꯏꯗꯤ ꯌꯥꯝ ꯐꯩ ꯍꯥꯏꯋꯥꯅꯤꯗ ꯑꯗꯨꯝ ꯃꯔꯨꯞ ꯑꯣꯏꯅ ꯑꯗꯨꯝ ꯃꯔꯨꯞ ꯃꯔꯨꯞ ꯁꯥꯕꯗꯤ ꯑꯗꯨꯝ ꯐꯪꯉꯤꯗ ꯁꯤꯗ ꯐꯠꯇꯕ ꯋꯥꯈꯜ ꯈꯟꯅꯤꯡꯉꯥꯏꯗꯤ ꯂꯩꯇꯦ
ꯎꯝ ꯎꯝ ꯎꯝ
ꯃꯤꯃꯥꯟ ꯃꯤꯃꯥꯗ ꯑꯗꯨꯝ ꯋꯥꯔꯤ ꯁꯥꯕ ꯈꯣꯠꯄ ꯇꯧꯕ ꯑꯁꯤ ꯌꯥꯝ ꯅꯨꯡꯉꯥꯏꯅ ꯑꯩꯅ ꯑꯗꯨꯒꯤ ꯑꯥꯏꯗꯤꯌꯥꯅꯤꯗ ꯑꯩꯅ ꯉꯥꯡꯉꯤꯗꯤ
ꯍꯣꯏ ꯍꯣꯏ ꯑꯗꯨꯒ ꯃꯤꯁꯥꯅ ꯑꯗꯨꯝ ꯐꯒꯤ ꯇꯧꯔꯒ ꯍꯥꯏꯕꯗꯣ ꯈꯪꯅꯔꯒ ꯆꯦꯟꯕꯁꯨ ꯌꯥꯎꯈ꯭ꯔꯦ ꯍꯥꯁ
ꯑꯗꯨꯗꯤ ꯍꯦꯟꯦꯟꯃꯜꯂꯦ ꯑꯗꯨꯗꯤ ꯍꯦꯟꯦꯟꯃꯟ
ꯑꯗꯨꯝ ꯅꯨꯄꯥꯒꯨꯝꯕ ꯀꯣꯏꯕ ꯑ ꯅꯨꯄꯥꯗꯣ ꯅꯨꯄꯤ ꯍꯩꯇꯕ ꯍꯥꯏꯇꯥꯔꯦꯀꯣ ꯑꯗꯨꯒꯨꯝꯕꯗꯨ ꯆꯞ ꯆꯥꯔꯦꯕ ꯑꯁꯤꯒꯨꯝꯕ ꯁꯤꯁꯦ
ꯑꯗꯨ ꯐꯣꯟꯗꯒꯤ ꯅꯪ ꯈꯪꯅꯔꯒ
ꯑꯍꯥꯟꯕꯗꯗꯤ ꯁꯨꯃꯥꯏ ꯋꯥꯔꯤ ꯁꯥꯟꯅꯔꯒ ꯑꯗꯨꯝ ꯁꯛ ꯈꯪꯅꯗ꯭ꯔꯁꯨꯀꯣ ꯍꯧꯖꯤꯛꯀꯥꯟꯗꯤ ꯑꯗꯨ ꯁꯤꯒꯨꯝꯕ ꯇꯝꯅꯦ ꯑꯗꯨꯕꯨ ꯑꯣꯏꯔꯁꯨ ꯀꯣꯟꯅ ꯈꯪꯅꯔꯒ ꯑꯗꯨꯕꯨ ꯑꯗꯨꯝ ꯈꯪꯅꯔꯀꯥꯟꯗ ꯑꯗꯨꯝ ꯇꯤꯟꯅꯔꯔꯦꯗꯅ ꯑꯗꯨꯒꯤ ꯃꯇꯨꯡꯗ ꯑꯗꯨꯝ ꯆꯦꯟ ꯆꯦꯡꯒꯦ ꯍꯥꯏꯔꯁꯨ ꯑꯗꯨꯅꯕꯨꯧ ꯐꯩ ꯍꯥꯏꯕꯗꯨꯅ ꯑꯃꯔꯣꯝꯗꯗꯤ ꯍꯥꯟꯅ ꯇꯤꯟꯅꯔꯒꯣ ꯑꯩꯈꯒꯤ ꯃꯤꯁꯤꯡꯁꯨ ꯐꯕꯗꯤ ꯂꯩꯇ꯭ꯔꯦ ꯑꯩꯁꯨ ꯃꯤꯁꯨ
ꯑꯦꯛꯁꯄꯤꯔꯤꯟꯁꯒ ꯂꯩꯕꯤꯅ
ꯑꯦ ꯀꯗꯥꯏꯗ ꯑꯁ ꯩ ꯀꯩꯗꯧꯕꯩ ꯂꯩꯔꯣꯏꯗꯣꯏꯅꯣ ꯅꯪꯕꯨ ꯅꯪꯒꯤ ꯂꯩꯇ꯭ꯔꯣ ꯅꯨꯄꯤ
ꯑꯗꯨꯒꯤꯅꯤꯅꯦ ꯑꯩꯅ ꯅꯉꯣꯟꯗ ꯍꯥꯡꯗꯣꯏ ꯑꯗꯨ ꯐꯠꯇꯦꯕ ꯁꯤꯗ ꯎꯝ ꯍꯥꯏꯗꯤ ꯋꯥꯔꯤ ꯁꯥꯕꯗꯤ ꯌꯥꯝ ꯅꯨꯡꯉꯥꯏꯅ ꯋꯥꯔꯤ ꯁꯥꯅꯤ ꯑꯗꯨ ꯍꯦꯛ ꯊꯦꯡꯅꯕ ꯀꯥꯟꯗꯗꯤ ꯌꯥꯗ꯭ꯔꯦ ꯌꯥꯝ ꯂꯩ ꯇꯥꯟꯗ ꯑꯅꯤ
ꯃꯥꯅꯦ ꯃꯥꯅꯦ ꯑꯗꯨ ꯑꯣꯏꯔꯁꯨ ꯑꯗꯨꯝ ꯌꯦꯡ ꯌꯦꯡꯉꯒ ꯀꯣ ꯐꯕ ꯅꯠꯇꯦ ꯂꯣꯏꯅꯃꯛ ꯐꯠꯇꯕ ꯅꯠꯇꯦꯗꯅ ꯐꯕ ꯂꯩ
ꯐꯣꯟꯗꯒꯤ ꯍꯥꯏꯗꯤ ꯁꯤꯒꯨꯝꯕ ꯁꯤꯒꯨꯝꯕꯗꯒꯤ ꯋꯥꯔꯤ ꯁꯥ ꯁꯥꯔꯒ ꯅꯨꯡꯁꯤꯅꯔꯛꯄ ꯍꯥꯏꯗꯤ ꯈꯪꯅꯔꯛꯄ ꯍꯥꯏꯕꯁꯤꯗꯤ ꯀꯩꯅꯣꯁꯤꯔ ꯋꯥꯈꯜ ꯂꯩꯦꯞꯇꯕ ꯃꯤꯁꯤꯡꯒꯤ ꯀꯔꯤꯌꯥꯅꯤꯦ
ꯑꯁ ꯑꯌꯥꯝꯥꯟꯕꯗꯩꯁꯦ ꯑꯋꯥꯗꯤꯅꯦ ꯎꯝ ꯍꯦꯛ ꯀꯩꯅꯣ ꯃꯣꯏꯅ ꯋꯥꯔꯤꯔꯤꯁꯥꯝꯗ ꯑꯗꯨꯝ ꯄꯥꯝꯔꯛꯑꯦ ꯍꯥꯏꯁꯤꯔꯥ ꯅꯨꯄꯥꯅꯀꯣ ꯅꯨꯄꯤꯁꯨ ꯄꯥꯝꯂꯛꯑꯦ ꯍꯥꯏꯁꯤꯗ ꯑꯗꯨ ꯑꯣꯏꯁꯨ ꯁꯛ ꯈꯪꯅꯗꯦꯗꯅꯛ ꯈꯪꯅꯔꯒ ꯑꯗꯨꯝ ꯉꯥꯡꯅꯔꯁꯨ ꯀꯣꯟꯅ ꯈꯪꯅꯔꯛꯄ ꯌꯥꯏꯗꯅ ꯑꯗꯨꯕꯨꯗꯤ ꯑꯩꯗꯤ ꯁꯨ꯭ꯔ ꯍꯥꯏꯗꯗ ꯎ
ꯑ ꯑꯗꯨꯒꯨꯝꯕ ꯍꯟꯗꯛꯀꯤꯗꯣ ꯑꯗꯨꯒꯨꯝꯕ ꯅꯉꯣꯟꯗꯁꯨ ꯍꯩꯔꯛꯄ ꯃꯤ ꯂꯩꯕ꯭ꯔꯣ
ꯂꯩꯠꯇꯦ ꯂꯩꯇꯦ ꯑꯗꯨꯗꯤ ꯂꯩꯇꯦ ꯂꯥꯟꯅ ꯂꯧꯒꯅꯨ
ꯂꯩꯕꯒꯤꯔꯥꯕꯅꯤꯅ ꯅꯪꯒ
ꯂ ꯂꯩꯇꯗꯤ ꯑꯗꯨꯗꯤ ꯂ ꯂꯩ ꯑꯗꯨ ꯅꯁ ꯑꯩꯅ ꯈꯟꯕ ꯈꯪꯕ ꯑꯃ ꯂꯩꯕ ꯍꯥꯏꯗꯤ ꯎꯝ ꯃꯩꯇꯩ ꯅꯨꯄꯥꯗꯣ
ꯎꯝ
ꯅꯨꯡꯉꯥꯏꯗꯕ ꯎꯝ ꯏꯕꯥꯅꯤꯁꯦ ꯋꯥꯔꯤ ꯁꯥꯟꯅꯕ ꯍꯥꯏꯁꯦ ꯀꯨꯏꯅ ꯁꯥꯟꯅꯕꯁꯨ ꯍꯞꯇꯥ ꯃꯥꯁꯨ ꯊꯥꯗꯦꯀꯣ ꯗꯦꯗꯥ ꯑꯃꯅ ꯑꯩꯒꯤ ꯑꯗꯨꯃꯛ ꯊꯕ ꯃꯥꯜꯂꯦꯕ ꯑꯗꯨꯝ ꯑꯩ ꯀꯣꯏꯅꯁꯦ ꯈꯣꯠꯁꯦ ꯑꯩꯅꯗꯤ ꯁꯠꯁꯨ ꯈꯪꯅꯗꯦ ꯁ ꯍꯥꯟꯅ ꯈꯪꯅꯁꯦ ꯍꯥꯏꯕꯅꯤꯕ ꯑꯗꯨ ꯃꯥꯁꯨ ꯍꯣꯏꯗꯤ ꯍꯥꯏ ꯀꯣ ꯍꯣꯏ ꯍꯥꯏꯔꯒ ꯁꯛꯄꯨꯗꯤ ꯈꯪꯅꯔꯑꯦ ꯑꯩꯈꯣꯏꯗꯣ ꯏꯃꯥꯟꯅꯕꯤꯁꯤꯡꯒ ꯑꯩꯈꯣꯏ ꯊꯣꯛꯑꯦ ꯁꯅ ꯍ ꯍꯧꯖꯤꯛꯇꯤ ꯁꯛꯁꯨ ꯈꯪꯅꯔꯦ ꯑꯗꯨꯅꯕ ꯀꯣꯜꯁꯦ ꯃꯔꯛ ꯃꯔꯛꯇꯗꯤ ꯑꯗꯨꯝ ꯇꯧꯔꯛꯑꯦꯀꯣ ꯑꯩꯁꯨ ꯇꯧꯋꯦ ꯃꯥꯁꯨ ꯇꯧꯔꯦ ꯑꯗꯣ ꯍꯌꯦ ꯅꯨꯡꯁꯤꯅꯕ ꯑꯗꯨꯝ ꯃꯔꯤꯕꯨꯗꯤ ꯊꯝꯗꯦꯕ ꯑꯩꯅꯗꯤ ꯑꯗꯨꯝ ꯃꯔꯨꯞ ꯑꯣꯏꯅ ꯇꯤꯟꯅꯁꯦ ꯍꯥꯏꯕꯅꯦꯕ ꯑꯗꯨ ꯃꯥꯁꯨ ꯍ ꯅꯪꯅ ꯑꯗꯨ ꯄꯥꯝꯗ꯭ꯔꯗꯤ ꯍꯥꯟꯅ ꯑꯗꯨꯝ ꯃꯔꯨꯞ ꯑꯣꯏꯅ ꯇꯤꯟꯅꯔꯁꯨ ꯌꯥꯏꯅ ꯑꯗꯨꯝ ꯌꯥꯅꯕꯒꯤ ꯑꯗꯨꯒꯤ ꯑꯗꯨꯝ ꯇꯤꯟꯅꯔꯒ ꯂꯩꯌꯦꯕ ꯑꯩꯈꯣꯏꯁꯨ ꯑꯗꯨꯅꯤꯗ ꯑꯩꯅ
ꯑꯗꯨꯣꯏꯗꯤ ꯑꯗꯨ ꯑꯗꯨꯒꯨꯝꯕꯗꯤ ꯂꯩꯗꯅ ꯍꯥꯏꯗꯤ ꯑꯗꯨꯒꯨꯝꯕ ꯄꯣꯠꯇꯨꯗꯤ ꯖꯁ ꯑꯥ ꯀꯩꯅꯣꯗꯣ ꯑꯗꯨꯒꯤꯅ ꯅꯨꯄꯥꯗꯨꯗꯤ ꯅꯪꯒꯤ ꯅꯦꯝꯕ ꯍꯥꯏꯒꯦꯔꯥ ꯑꯗꯨꯅ ꯈꯪꯅꯕꯅꯤꯅ ꯑꯗꯨꯝ ꯍꯥꯏꯗꯤ ꯅꯪꯒꯤ ꯅꯝꯕ ꯌꯨ ꯀꯦꯟ ꯑꯁ ꯑꯨꯃꯥꯏꯅ ꯇꯧꯋꯦ ꯁꯨꯃꯥꯏꯅ ꯇꯧꯋꯦ ꯍꯥꯏꯕ ꯀꯟꯗꯤꯁꯟ ꯑꯃꯗ ꯋꯥꯔꯤ ꯁꯥꯏꯔ
ꯑꯗꯨꯗꯒꯅꯦꯁ ꯃꯥꯗ ꯋꯥꯔꯤ ꯁꯥꯏ ꯑꯗꯨ ꯑꯣꯏꯔꯁꯨ ꯍꯧꯖꯤꯛ ꯑꯩꯅ ꯍꯧꯖꯤꯛ ꯁꯤꯗ ꯇꯧꯔꯁꯨ ꯑꯗꯨ ꯀꯟꯗꯤꯁꯟꯗ ꯑꯗꯨꯝ ꯂꯥꯛꯀꯅꯦꯕ ꯑꯃꯔꯣꯝꯗ ꯍꯥꯏꯔꯗꯤ ꯍꯣꯏ ꯃꯤ ꯃꯤ ꯃꯈꯥꯗꯤ ꯄꯦꯀꯣ
ꯎꯝ ꯍꯧꯖꯤꯛꯀꯤꯁꯤꯗꯤ ꯋꯥꯔꯤꯃꯕꯨ ꯍꯧꯖꯤꯛꯀꯤꯁꯤꯗꯤ ꯍꯥꯏꯗꯤ ꯁꯛ ꯇ ꯑꯣꯅꯗꯕꯅꯤꯅ ꯍꯥꯏꯕꯗꯤ ꯈꯥꯡꯗꯕꯅꯤꯅ ꯋꯥꯔꯤꯃꯛꯄ ꯑ ꯅꯨꯕꯥꯅꯤꯒꯤ ꯋꯥꯔꯤꯒꯨꯝꯕꯗꯤ ꯅꯪꯒꯤ ꯅꯁꯥꯗꯣ ꯑ ꯑꯁꯤ ꯌꯦꯡꯅꯤꯡꯉꯦ ꯚꯥꯏ ꯀꯃꯥꯏꯅ ꯇꯧꯔ ꯍꯥꯏꯔꯗꯤ ꯅꯪꯒꯤ ꯌꯥꯝꯃꯕ꯭ꯔꯥ ꯑꯗꯨꯒꯨꯝꯕ ꯅꯨꯄꯥꯗꯨꯅ ꯅꯪꯒꯤ ꯑꯣꯇꯣ ꯂꯩꯕ꯭ꯔꯥ ꯈꯣꯠꯄ ꯂꯩꯔꯗꯤ ꯑꯗꯨꯝ ꯅꯪꯒꯤ ꯐꯣꯇꯣꯗꯣ ꯃꯉꯣꯟꯗ ꯊꯥꯕꯤꯌꯣ ꯈꯣꯠꯄꯤꯌꯣ ꯑꯗꯨꯝ ꯇꯧꯕꯤꯅꯤꯕ ꯑꯗꯨ ꯑꯣꯏꯔꯗꯤ ꯖꯁ ꯅꯨꯄꯤꯅ ꯑꯗꯨ ꯑꯣ ꯅꯨꯄꯤ ꯅꯪꯅ ꯈꯥꯡꯗ꯭ꯔꯁꯨ ꯅꯨꯄꯥꯅꯗꯤ ꯅꯪꯒꯤ ꯁꯥꯛꯇꯣ ꯈꯥꯡꯈ꯭ꯔꯦꯅ ꯋꯥꯔꯤꯔꯤꯕꯣ ꯑꯁ ꯑꯩꯉꯣꯟꯗ ꯑꯗꯨꯝ ꯐꯣꯟ ꯇꯧꯔꯒ ꯂꯩ ꯑꯗꯨꯣ ꯃꯁꯥꯗꯣ ꯈꯔ ꯌꯦꯡꯁꯤꯅ ꯍꯦꯟꯅꯅ ꯑꯗꯨꯝ ꯇꯧꯕ ꯌꯥꯏ ꯑꯗꯨꯕꯨ ꯍꯧꯖꯤꯛ ꯑꯃꯒꯤꯒꯤꯁꯤꯗꯤ ꯀꯩꯅꯣ ꯍꯥꯏꯕꯗ ꯁꯛꯁꯨꯣꯛ ꯎꯗꯦ ꯀꯛꯁꯨ ꯈꯪꯅꯗꯦ ꯑꯗꯨꯒ ꯅꯉꯣꯟꯗꯁꯨ ꯑ ꯃꯥꯒꯤ ꯃꯥꯒꯤ ꯃꯁꯥꯒꯤ ꯃꯁꯥ ꯈꯪꯗꯕꯅꯤꯅ ꯃꯥ ꯐꯣꯇꯣ ꯊꯥꯕꯤꯌꯨ ꯍꯥꯏꯅꯤꯡꯉꯥꯏꯁꯨ ꯃꯤ ꯈꯪꯉ ꯑ ꯖꯁ ꯅꯨꯡꯁꯤꯒꯦ ꯍꯥꯏꯩꯔꯛꯔꯗꯤ ꯁꯤꯗꯨꯗꯤ ꯀꯩꯅꯣ ꯇꯧꯕ ꯃꯤ ꯍꯥꯏꯩꯅꯤꯗ ꯍꯥꯏꯗꯤ ꯁꯥꯛ ꯁꯥꯛꯄꯨ ꯅꯨꯡꯁꯤꯗ꯭ꯔꯦꯕ ꯂꯣꯟ ꯍꯥꯏꯗꯤ ꯈꯣꯟꯖꯦꯜꯕꯨ ꯈꯛꯇ ꯅꯨꯡꯁꯤꯕꯅꯤ
ꯍꯣꯏ ꯑꯁꯤꯗꯕꯨꯗꯤ ꯑꯗꯨ ꯑꯗꯨ ꯋꯥꯆꯦꯞ ꯂꯩ ꯑꯗꯨꯅꯤꯅ ꯋꯥꯆꯦꯞꯇ ꯑꯣꯏꯅ ꯊꯝꯅꯒꯗꯕ ꯅꯪꯖꯨ ꯑꯁ ꯍꯗꯤ ꯌꯔꯃ
ꯑꯁ ꯌꯥꯔꯦ ꯍ ꯑꯗꯨꯗ ꯍꯧꯖꯤꯛ ꯍꯧꯖꯤꯛꯇꯤ ꯃꯇꯝ ꯎꯂꯤꯗ
ꯃꯥꯅꯦ ꯃꯥꯅꯦ ꯅꯨꯄꯤ ꯀꯣꯏꯔꯒ ꯀꯩꯗꯧꯗꯣꯏꯅꯣꯗ ꯍꯧꯖꯤꯛ
ꯎ
ꯋꯥꯅꯕꯅꯦ
ꯅꯨꯄꯥ ꯍꯥꯏꯕꯁꯤꯗꯤ ꯆꯍꯤ ꯆꯍꯤ ꯐꯣꯔꯇꯤ ꯊꯣꯔꯇꯤ ꯐꯥꯏꯚꯁꯨ ꯌꯥꯎꯗ꯭ꯔꯗꯤ ꯑꯁ ꯌꯥꯝ ꯐꯪꯉꯗꯤ ꯈꯔ ꯑꯩꯈꯅ ꯃꯦꯆꯔ ꯑꯣꯏꯗꯣꯏꯅꯤ ꯍꯥꯏꯗꯤ ꯑꯃꯨꯛ ꯀꯩꯅꯣ ꯀꯩꯅꯣ ꯑꯅꯥꯎꯕ ꯑꯃ ꯑꯣꯏ ꯍꯥꯏꯗꯤ ꯅꯨꯄꯤꯁꯤꯗ ꯑꯅꯥꯎꯕ ꯑꯃ ꯑꯣꯏꯔꯗꯤ ꯑꯩ ꯁꯤꯅ ꯍꯦꯟꯅ ꯅꯤ ꯍꯥꯏ ꯈꯟꯗ ꯍꯅꯣ ꯇꯥꯛ ꯈꯅꯤ
ꯏ ꯂꯩ ꯑꯗꯨ ꯂ ꯑꯗꯨ ꯌꯥꯝ ꯍꯟꯉꯨꯔꯁꯨ ꯃꯤ ꯂꯩꯇꯕꯗꯤꯀꯣ ꯍꯧꯖꯤꯛꯀꯥꯟꯁꯤꯡ ꯀꯃꯥꯏꯅ ꯇꯧꯔꯤ
ꯑꯆꯦꯠꯄ ꯑꯆꯦꯠꯄ ꯃꯔꯤ ꯊꯝꯃꯨꯗꯧꯅꯤꯅꯦ ꯑꯆꯦꯠꯄ ꯃꯔꯤ ꯊꯝꯃꯗꯤ ꯑꯁ ꯅꯪ ꯀꯃꯥꯏꯅ ꯇꯧꯔꯒ ꯀꯃꯥꯏ ꯍꯥꯏꯔꯒꯦꯒ ꯃꯥ ꯂꯩꯈꯤꯗꯅ ꯍꯥꯏꯗꯤ ꯑꯁ ꯑꯗꯨ ꯁꯤꯒꯨꯝꯕ ꯃꯇꯝꯗꯣ ꯑꯗꯨꯃꯥꯏꯅ ꯇꯧꯔꯁꯦ ꯍꯦꯛꯔꯒ ꯃꯣꯏ ꯊꯝꯕꯤꯔꯗꯤ ꯂꯣꯏꯔꯅꯤꯅꯦ ꯑꯗꯨ ꯊꯝꯈ꯭ꯔꯦ ꯍꯥꯏꯕꯗꯤ ꯅꯠꯇꯦ ꯑꯗꯨ ꯊꯝꯗꯦ
ꯑ ꯑꯣ ꯑꯗꯨ ꯑꯗꯨ ꯍꯣꯏ ꯑꯗꯨꯕꯨꯗꯤ ꯏꯁꯥ ꯑꯩ ꯏꯁꯥ ꯏꯁꯥ ꯑꯄꯥꯝꯕꯅꯦꯀꯣ ꯑꯗꯨ ꯑꯗꯨ ꯌꯥꯎꯔꯗꯤ ꯑꯩꯁꯨ ꯈꯪꯗꯦ ꯑꯗꯨ ꯑꯣꯏꯔꯁꯨ ꯍꯧꯖꯤꯛꯀꯥꯟꯒꯤ ꯅꯨꯄꯤꯁꯤꯡꯁꯦ ꯑꯗꯨꯝ ꯂꯩꯌꯦꯕ ꯑꯩ ꯑꯣꯏꯒꯦꯔꯥ ꯑꯃ ꯑꯣꯏꯒꯦꯔꯥ ꯎꯝ ꯆꯍꯤ ꯀꯨꯟꯊ꯭ꯔꯥ ꯍꯦꯜꯂꯦ ꯍꯥꯏꯔꯗꯤ ꯑꯁ ꯍꯥꯏꯕꯗꯣ
ꯑꯁ
ꯑꯗꯨꯝꯅ ꯂꯩꯌꯦ ꯂꯩꯌꯦ ꯑꯩꯁꯨ ꯈꯪꯗ꯭ꯔꯦ ꯑꯩꯕꯨꯗꯤ ꯑꯩꯅꯗꯤ ꯁꯨꯃꯥꯏ ꯍꯥꯏꯕꯗ ꯑꯩꯗꯤ ꯑꯍꯟ ꯄꯥꯝꯃꯦ ꯑꯩꯗꯤ ꯃꯍꯥꯎꯁ ꯑꯍꯟ ꯄꯥꯝꯃꯦ ꯑꯃꯨꯀꯣ ꯑꯩꯅꯁ ꯃꯥꯥꯏ ꯃꯥ ꯃꯔꯛ ꯃꯔꯗ ꯍꯥꯟꯅ ꯑꯩꯗꯤ ꯅꯨꯄꯥꯗꯣ ꯅꯨꯄꯤ ꯀꯣꯏꯕ ꯍꯩꯇꯕꯗꯨ ꯅꯨꯄꯤ ꯋꯥꯅ ꯐꯪꯕ ꯑꯗꯨꯒꯨꯝꯕ ꯅꯨꯄꯥꯗ ꯑꯩ ꯄꯥꯅꯤꯡꯉꯦꯅ ꯍꯥꯏꯕꯅꯦꯕ
ꯑꯗꯨꯅ ꯐꯕꯅꯤꯅꯦ ꯌꯥꯝ ꯀꯣꯏꯏꯕ ꯅꯨꯄꯥꯥꯗꯕ ꯃꯤ ꯑꯃꯄꯥꯂꯠꯇꯗꯤ ꯑꯃꯨꯛ ꯃꯥ ꯅꯨꯄꯤ ꯊꯤꯔꯀꯥꯟꯗꯁꯨ ꯑꯗꯨꯝ ꯑꯃꯨꯛ ꯀꯩꯅꯣ ꯀꯩꯅꯣ ꯇꯧꯔꯖꯥꯠ꯭ꯔꯦ ꯌꯥꯝ ꯂꯩꯅ ꯍꯧꯖꯤꯛ ꯀꯩꯅꯣꯗꯁꯨ ꯑꯩꯈꯣꯏꯒꯤ ꯌꯨꯇ꯭ꯌꯨꯕꯔ ꯑꯃꯗꯁꯨ ꯑꯗꯨꯁꯨꯃꯥꯏꯅ ꯇꯧꯔꯒꯦ ꯂꯩꯅ
ꯃꯥꯅꯦ ꯃꯥꯅꯦ
ꯁꯤꯗꯤ ꯑꯁꯤꯒꯨꯝꯕꯗꯤ ꯑꯩꯈꯣꯏꯅ ꯇꯝꯕ ꯅꯠꯇꯅ
ꯃꯥꯅꯦ ꯃꯥꯅꯦ ꯍꯣꯏ ꯍꯣꯏ ꯍꯣꯏ ꯆꯨꯝꯃꯦ ꯑꯗꯨꯕꯨꯗꯤ
ꯑꯗꯨ ꯀꯔꯤꯔꯣ ꯅꯪꯁꯨ ꯅꯪꯒꯤ ꯗꯤꯄꯤꯤꯗꯨ ꯃꯃꯥꯏꯗꯣ ꯈꯔ ꯑꯣꯜꯂꯒꯗꯅ ꯃꯥꯏ ꯅꯪꯒꯤ ꯀꯩꯅꯣꯗ ꯍꯥꯞꯄꯤ ꯑꯗꯨꯅ ꯃꯅꯤꯡꯗ ꯈꯔꯛꯇ ꯊꯝꯕꯗꯨꯗꯤ ꯈꯪꯗ꯭ꯔꯤꯅꯤ ꯃꯩꯇꯩ ꯃꯜꯂꯤꯅꯦ ꯁꯤꯗꯤꯀꯣ ꯃꯩꯇꯩ ꯃꯩꯇꯩ ꯑꯣꯟꯅꯤꯡꯕ ꯃꯥꯜꯂꯤꯗ ꯅꯪ
ꯑꯩꯩꯔꯣ
ꯑꯗꯨ ꯑꯗꯨꯅꯅꯦꯕ ꯃꯩꯇꯩ ꯅꯨꯄꯥꯒ ꯈꯪꯅꯔꯦ ꯍꯥꯏꯗꯨꯒꯣ
ꯑꯣꯅꯤꯡ ꯑꯍꯥꯟꯕꯗꯗꯤ ꯑꯣꯟꯁꯤꯔꯥꯅ ꯈꯟꯕꯅꯦ ꯑꯗꯨ ꯑꯣꯟꯅꯤꯡꯗ꯭ꯔꯦ ꯍꯧꯖꯤꯛꯀꯥꯟꯗꯤ ꯄꯟꯈ꯭ꯔꯦ
ꯍꯦ ꯑꯣꯟ ꯂꯥꯛꯑꯣꯍꯦ ꯈꯔꯗꯤ ꯌꯦꯡꯁꯤ ꯑꯩꯈꯣꯏꯁꯨ ꯋꯥꯔꯤ ꯁꯥ ꯆꯔꯒ ꯆꯥꯛ ꯈꯪꯗ꯭ꯔꯗꯤ ꯑꯩꯌꯦ ꯀꯔꯤꯒꯨꯝꯕ ꯂꯝꯕꯤꯗ ꯑꯩꯈꯣꯏ ꯍꯥꯏꯗꯤ ꯑꯗꯨꯝ ꯊꯦꯡꯅꯕ ꯀꯟꯗꯁꯨ ꯑꯁ ꯑꯣ ꯁꯤꯅꯤꯅꯦ ꯍꯥꯏꯅ ꯂꯥꯛꯑꯒ ꯑꯩ ꯍꯜꯂꯣ ꯍꯥꯏꯅ ꯑꯗꯨꯝ ꯋꯥꯔꯤ ꯁꯥꯅꯤꯡꯉꯥꯏꯁꯨꯗ ꯐꯩꯅ
ꯑꯁ ꯅꯪꯕꯨ ꯑꯩ ꯁꯛ ꯈꯪꯉꯗ꯭ꯔꯣ ꯈꯪꯉꯣꯏꯗ
ꯈꯪꯗꯕꯒꯤ ꯈꯪꯗꯕꯒꯤ ꯍꯩꯔꯤꯅꯤꯅꯦ ꯅꯪꯉꯣꯟꯗ ꯀꯔꯤꯗꯨ
ꯁꯨꯃꯥꯏꯅ ꯅꯦꯠꯂꯒ ꯆꯠꯀꯗꯧ ꯃꯥꯜꯂꯦ ꯅꯪꯗꯤ
ꯍꯥꯥ
ꯎꯔꯁꯨ ꯅꯦꯠꯂꯒ ꯆꯠꯑꯦ ꯑꯩꯒꯤ ꯏꯊꯛꯇ ꯅꯦꯠꯂꯒ ꯆꯠꯀꯗꯧ ꯃꯥꯜꯂꯦꯕ
ꯑꯁ ꯑꯗꯨꯗꯤ ꯑꯗꯨꯝ ꯊꯩꯅꯅꯕ ꯀꯟꯗ ꯑꯗꯨꯝ ꯈꯥꯡꯕ ꯇꯥꯔꯦꯅꯦ
ꯑꯩ ꯏꯃꯥꯟꯅꯕꯤ ꯑꯩꯈꯣꯏ ꯆꯠꯂꯗꯤ ꯏꯃꯥꯟꯅꯕꯤꯗꯨ ꯊꯨꯒꯦ ꯊꯨꯒꯦ ꯇꯧꯔꯗꯤ ꯑꯩꯗꯤ ꯁꯨꯃꯥꯏꯅ ꯍꯥꯏꯕꯅꯦꯕ ꯑꯩꯗꯤ ꯈꯨꯟꯕ ꯉꯝꯃꯣꯏꯀꯣ ꯅꯦꯦꯜꯂꯒ ꯆꯠꯇꯅꯤꯅ
ꯃꯥꯟꯕꯤꯅ ꯑꯩꯉꯣꯟꯗ ꯁꯛꯀꯥꯛ ꯀꯧꯕꯅꯦ ꯏꯕꯥꯅꯤꯁꯦ ꯌꯥꯝ ꯑꯗꯨꯝ ꯇꯤꯟꯅꯔꯗꯤ ꯈꯠꯅ ꯈꯠꯅ ꯈꯠꯅꯕ ꯇꯧꯕ ꯂꯩꯃꯤꯟꯅꯔꯗꯤ ꯅꯪꯒꯤ ꯅꯠꯇ꯭ꯔꯗꯤ ꯐꯣꯟ ꯇꯧꯕ
ꯑꯣ ꯑꯗꯨꯒꯨꯝꯕ ꯃꯔꯨꯞꯇꯨꯅ ꯅꯨꯡꯉꯥꯏꯅꯤ
ꯑꯣꯏ ꯑꯗꯨ ꯇꯧꯕꯅꯦꯕ ꯑꯗꯩꯗꯤ ꯑꯃꯨꯛ ꯑꯁ ꯋꯥ ꯑꯣ ꯔꯁꯤ ꯑꯝꯇ ꯌꯥꯎꯗꯦꯕꯅꯤꯁꯤꯗꯤ ꯂꯥꯎꯕꯒ ꯈꯣꯠꯄ ꯑꯗꯨ ꯈꯛꯇꯅꯤ ꯇꯨꯝꯃꯤꯟꯅꯕꯁꯨ ꯑꯩꯁꯃ ꯀꯥꯗ ꯃꯗ ꯇꯨꯝꯕ ꯆꯠꯂꯦꯕ ꯇꯨꯃꯤꯟꯅꯕꯗꯁꯨ ꯇꯨꯃꯤꯟꯅꯕꯁꯨ ꯑꯩꯉꯣꯟꯗ ꯊꯦꯡꯅꯒꯅꯤ ꯍꯥꯏꯗꯦꯅꯦ ꯃꯔꯛ ꯃꯔꯛꯇꯗꯤ ꯑꯁ ꯃꯈꯈꯣꯡꯗꯣ ꯁꯤꯗ ꯊꯝꯕꯤꯌꯨꯒ ꯍꯥꯏꯔꯒ ꯑꯁ ꯃꯔꯣꯝꯗꯗꯤ ꯅꯨꯡꯉꯥꯏꯒꯅꯤ ꯁꯨꯝ ꯅꯨꯡꯁꯤꯌꯦꯦ ꯃꯇꯁꯨꯨ ꯂꯣꯏꯒꯗꯧꯔꯦ
ꯍ ꯑꯗꯣ ꯅꯪꯒꯤꯗꯤ ꯂꯣꯏꯔꯦ ꯍꯌꯦꯡ ꯑꯗꯨ ꯍꯌꯦꯡꯗ ꯑꯃꯨꯛ ꯄꯥꯎ ꯐꯥꯎꯅꯁꯦ ꯑꯗꯨꯝ ꯑꯃꯨꯛ ꯇꯧꯔꯛꯀꯦꯀꯣ
ꯍ ꯍꯣꯏ ꯍꯣꯏ ꯑꯗꯨꯗꯤ ꯏꯃꯥꯡꯚꯔꯁꯦ